ꯑꯧ
ꯆꯥꯛ ꯆꯥꯔꯕꯣ
ꯆꯥꯛ ꯆꯥꯗ꯭ꯔꯤꯗ ꯆꯥꯛ ꯊꯣꯡꯉꯦꯗ ꯉꯥꯏꯔꯤꯗ ꯑꯌꯨꯛ ꯎꯁꯣꯞ ꯆꯥꯁꯤꯜꯂꯨꯕꯒꯤ ꯀꯩꯅꯣ ꯇꯧꯕꯗꯣ ꯑꯌꯨꯛ ꯎꯁꯣꯞ ꯆꯥꯁꯤꯜꯂꯨꯕꯒꯤꯅꯦ ꯎꯝ ꯂꯥꯞꯅꯗꯕꯗꯣ ꯑꯗꯨꯗꯨꯒꯤ ꯈꯤꯇꯪ ꯊꯦꯡꯅ ꯆꯥꯔꯁꯦꯅ ꯊꯕꯛꯁꯨ ꯃꯌꯥꯝ ꯇꯧꯅꯔꯤꯕ ꯑꯗꯨꯒꯤ ꯇ
ꯑꯝꯗꯥꯗ ꯊꯣꯡꯗ꯭ꯔꯕ ꯀꯃꯥꯏꯅ ꯇꯧꯔꯒ ꯑꯗꯨꯝ ꯊꯣꯡꯉꯨꯗ꯭ꯔꯣ
ꯆꯥꯛꯇꯤ ꯊꯣꯡꯉꯦ ꯇꯞꯅ ꯊꯣꯡꯉꯦ ꯍꯥꯏꯕ ꯑꯒ ꯇꯞꯅꯌꯦ ꯇꯞꯅ ꯆꯥꯅꯤ ꯍꯥꯏꯕ ꯆꯥꯛ ꯍꯧꯖꯤꯛꯇ ꯃꯩ ꯊꯥꯔꯠ ꯈꯤꯇ ꯉꯥꯏꯗꯑꯕ ꯆꯝꯐꯨꯠꯀꯨꯝꯕ ꯇꯧꯔꯒ ꯑꯗꯨꯝ ꯆꯥꯥꯁꯜꯂꯁꯤ ꯉꯁꯤꯗꯤꯅ ꯊꯔꯤꯛ ꯊꯧꯔꯥꯡ ꯃꯌꯥꯝ ꯆꯥꯔꯨꯕꯗꯣ ꯑꯗꯨꯏꯗꯨꯒꯤ ꯀꯔꯤ ꯀꯔꯥ ꯑꯃꯝꯇ ꯁꯦꯝꯃꯍꯧ ꯔꯁꯦꯅꯅꯦ ꯑꯗꯨꯃꯥꯏꯅ ꯍꯥꯏꯅꯔꯦ ꯆꯥꯛ ꯊꯣꯡꯈ꯭ꯔꯦ ꯑꯗꯨ ꯆꯥꯛ ꯊꯣꯡ ꯊꯣꯡꯅ ꯑꯩꯈꯣꯏꯅ ꯅꯥꯀꯟꯗ ꯊꯕꯛ ꯑꯃꯨꯛ ꯇꯧꯔꯤꯕꯗ꯭ꯔꯥ ꯏꯕꯥꯅꯤꯅ ꯊꯕꯛꯇꯤ ꯂꯦꯞꯄ ꯌꯥꯗꯕ ꯍꯌꯦꯡꯒꯤ ꯑꯃꯨꯛ ꯃꯤꯒꯤ ꯑ ꯀꯩꯅꯣ ꯄꯣꯠ ꯁꯤꯡꯖꯜꯂꯛꯄ ꯂꯩꯌꯦꯕꯀꯣ ꯑꯗꯨꯗꯨꯗꯒꯤ ꯃꯣꯏꯒꯤ ꯄꯣꯠ ꯁꯤꯁꯤꯡꯕꯗꯨꯗꯤ ꯍꯌꯦꯡ ꯍꯌꯦꯡꯒꯤ ꯅꯨꯃꯤꯠꯁꯤꯗ ꯄꯤꯗꯕ ꯌꯥꯗꯦꯕ ꯍꯌꯦꯡ ꯅꯨꯃꯤꯠ ꯊꯥꯏꯁꯦ ꯑꯗꯨꯁꯨ ꯑꯌꯨꯛꯇꯅꯦꯕꯀꯣ ꯄꯨꯡ ꯇꯔꯥ ꯇꯔꯥꯃꯥꯊꯣꯏꯒꯤ ꯐꯥꯎꯒꯤ ꯃꯅꯨꯡ ꯑꯗꯨꯋꯥꯏꯗ ꯄꯤꯗꯣꯏꯅꯦꯕ ꯑꯗꯨ ꯃꯥꯒꯤꯅ ꯗꯔꯖꯟ ꯇꯔꯥ ꯄꯤꯒꯗꯧꯕ ꯑꯗꯒꯤ ꯍꯖꯤꯛ ꯍꯧꯖꯤꯛ ꯀꯩꯅꯣꯁꯦ ꯃꯁꯤꯡꯁꯦ ꯅꯤꯐꯨꯃꯨꯛꯇꯤ ꯁꯥꯕ ꯍꯧꯔꯦ ꯃꯁꯤꯡꯁꯦ ꯆꯥꯝꯃꯒ ꯀꯨꯟ ꯑꯗꯨꯃꯥꯏꯅ ꯁꯥꯗꯣꯏꯅꯦꯕ ꯑꯗꯨꯗꯨꯅ ꯋꯥꯠꯂꯤꯕ ꯍꯧꯖꯤꯛ ꯊꯕꯛ ꯇꯧꯗꯕ ꯄꯨꯡ ꯇꯔꯥ ꯑꯗꯨꯋꯥꯏꯃꯨꯛ ꯇꯥꯗꯧ ꯃꯥꯜꯂꯦ ꯍꯧꯖꯤꯛꯁꯦ ꯄꯨꯡ ꯀꯌꯥ ꯇꯥꯔꯦ ꯄꯨꯡ ꯅꯤꯄꯥꯟ ꯇꯥꯏꯗꯅ ꯄꯨꯡ ꯇꯔꯥ ꯑ ꯑꯗꯨꯋꯥꯏꯒꯤ ꯁꯣꯏ ꯇꯥꯔꯛꯑꯅꯤ ꯊꯕꯛꯇꯤ ꯁꯨꯡꯂꯦꯞ ꯂꯦꯞꯇꯕꯤꯅ ꯇꯧꯔꯤꯁꯦ ꯉꯁꯤ ꯃꯁꯤꯗ ꯊꯧꯗꯣꯛ ꯊꯣꯛꯑꯦꯅ ꯊꯕꯛꯇꯣ ꯁꯨꯔꯨꯔꯔꯤꯁꯤꯅ ꯇꯧꯔꯝꯕꯅꯦꯕ ꯑꯗꯨꯒꯅꯦ ꯃꯤꯒꯤ ꯄꯣꯠꯇꯣ ꯑꯃꯨꯛ ꯁꯤꯡꯖꯜꯂꯛꯑꯕꯅꯤꯅ ꯇꯧꯗ ꯌꯥꯗ꯭ꯔꯦꯗꯅ ꯅꯣꯡꯍꯨꯇ ꯄꯣꯊꯥꯁꯦ ꯍꯥꯏꯔꯒ ꯄꯊꯥꯕꯥꯎ ꯐꯪꯗꯦꯗꯅ ꯑꯩꯈꯣꯏꯗꯥꯁꯨ ꯉꯁꯥꯏꯗ ꯍꯥꯏꯅꯤ ꯅꯣꯏꯗꯤ ꯆꯥꯔꯣ ꯀꯃꯥꯏꯅ ꯇꯧꯔꯒꯦ
ꯑꯩꯈꯣꯏ ꯆꯥꯔꯦ ꯉꯁꯤꯗꯤ ꯀꯩꯅꯣ ꯃꯠ ꯃꯊꯦꯜꯁꯨ ꯌꯥꯝꯃꯦ ꯑ ꯍꯌꯦꯡ ꯑꯩꯈꯣꯏ ꯃꯧꯒꯤ ꯀꯩꯅꯣ ꯂꯥꯛꯀꯗꯕ ꯃꯣꯏꯒꯤ ꯊꯥ ꯐꯥꯕꯒꯤꯣꯏ ꯃꯄꯥꯐꯝꯗꯒꯤ ꯃꯤ ꯀꯣꯏꯔꯛꯀꯗꯧꯕ
ꯑꯗꯨꯗꯨꯒꯤ ꯉꯥꯗꯣ ꯀꯦꯂꯣꯠ ꯇꯔꯥ ꯁꯤꯡꯕꯀꯣ ꯕꯖꯥꯔꯗꯒꯤ ꯑꯗꯨꯒ ꯄꯨꯔꯛꯒ ꯁꯦꯝꯃꯦ ꯈꯣꯠꯂꯦ ꯂꯣꯏꯔꯦ ꯑꯗꯨꯒ ꯄꯣꯠ ꯆꯩꯁꯨ ꯃꯌꯥꯝ ꯂꯩꯕ ꯃꯃꯥꯌꯥꯏ ꯍꯣꯏ ꯇꯧꯔꯒ ꯂꯧꯔꯨꯕ ꯑꯗꯒꯤ ꯂꯩꯔꯨꯕ ꯑꯗꯨꯏ ꯃꯌꯥꯝꯗꯨ ꯑꯃꯨꯛ ꯃꯣꯏꯅꯗꯤ ꯄꯨꯔꯛꯄ ꯉꯝꯗ꯭ꯔꯕꯅꯤꯅ ꯊꯅꯝꯕ ꯑꯩꯈꯣꯏ ꯃꯣꯏꯕꯥꯥꯏꯅ ꯊꯣꯛꯑꯒ ꯂꯧꯔꯨꯔꯦ ꯄꯣꯠꯁꯤ ꯑꯗꯨ ꯃꯌꯥꯝ ꯌꯥꯝꯃꯦ ꯑꯗꯒꯤ ꯑꯩꯈꯣꯏ ꯂꯩꯀꯥꯏ ꯈꯥꯡꯁꯨ ꯂꯩꯇꯕꯀꯣ ꯑꯗ ꯑꯩꯈꯣꯏꯅꯉꯣꯏꯗꯩ ꯈꯥꯡꯗꯣ ꯈꯔ ꯄꯥꯛꯄ ꯑꯃꯁꯨ ꯂꯧꯔꯔꯦ ꯑ ꯈꯔ ꯆꯥꯎꯕ ꯀꯤꯂꯣ ꯇꯔꯥꯃꯨꯛ ꯆꯪꯒꯗꯕ ꯑꯦ ꯉꯥꯁꯦ ꯉꯥ ꯇꯥꯎꯕ ꯑꯃ ꯊꯣꯡꯗꯣꯏꯅꯦ ꯉꯥ ꯇꯥꯎꯕ ꯑꯃ ꯇꯣꯡꯉꯥꯟꯅ ꯍꯥꯞꯄꯅꯦ ꯑꯗꯣ ꯉꯥ ꯇꯣꯏ ꯊꯣꯡ ꯊꯣꯡꯗꯣꯏꯅꯦꯕ ꯑꯗꯨ ꯍꯌꯦꯡ ꯑꯌꯨꯛꯇꯤ ꯅꯪꯉꯣꯏꯗꯕ ꯑꯩꯈꯣꯏꯗꯤ ꯆꯥꯛ ꯆꯥꯛ ꯆꯥꯕ ꯍꯥꯏꯕꯕꯁꯤꯦ ꯌꯥꯝꯛ ꯉꯟꯅ ꯆꯥꯏꯑꯕ ꯑꯗꯨꯝ ꯅꯣꯏꯗꯤ ꯄꯨꯡ ꯇꯔꯥꯃꯥꯊꯣꯏ ꯕꯥꯔꯋꯥꯏꯗ ꯆꯥꯔꯝꯒꯅꯤ ꯑꯩꯈꯣꯏꯗꯤ ꯄꯨꯡ ꯊꯦꯡꯉꯕꯗ ꯅꯤꯄꯥꯜ ꯃꯈꯥꯏ ꯃꯥꯄꯜꯁꯨꯋꯥꯏ ꯑꯗꯨꯝ ꯆꯥꯟꯅꯕꯅꯤꯅꯅꯦ ꯆꯥꯛꯇꯣꯗꯨꯝ ꯅꯨꯡꯇꯤꯒꯤꯁꯨ ꯉꯟꯅꯕꯅꯤꯅ
ꯉꯟꯅ ꯇꯧꯅꯕꯗ ꯉꯁꯤ ꯎꯀꯜꯀꯜ ꯇꯧꯊꯣꯛꯑꯝꯃꯦ ꯍꯌꯦꯡ ꯌꯧꯔꯗꯤ ꯉꯥ ꯗꯣ ꯃꯁꯥ ꯁꯣꯛꯑꯅꯦꯅ ꯀꯣ ꯑꯗꯨꯝ ꯉꯥꯕꯨꯁꯨ ꯆꯥꯎꯋꯦ ꯀꯤ ꯉꯥ ꯀꯩꯅꯣ ꯃꯔꯤꯅ ꯀꯤꯂꯣ ꯇꯔꯥ ꯍꯦꯟ ꯇꯥꯏꯌꯦ ꯍꯥꯏꯕ꯭ꯔꯥ ꯑꯗꯨꯃꯥꯏꯅ ꯍꯥꯏꯌꯦ ꯃꯣꯏꯗꯣ ꯉꯥꯏꯍꯥꯛꯉꯩ ꯈꯛꯇꯅꯤ ꯍꯥꯏꯕꯀꯣ ꯃꯀꯣꯛꯆ ꯆꯥꯎꯋꯦ ꯑꯗꯣ ꯑꯩꯈꯣꯏꯕꯨꯉꯣꯟꯗ ꯃꯀꯣꯛꯇꯨ ꯐꯨꯠꯄ ꯆꯥꯅꯤꯡꯉꯦꯅ ꯃꯀꯣꯛ ꯑꯅꯤꯈꯛ ꯂꯧꯔꯦ ꯑꯗꯒꯤ ꯃꯔꯨꯝ ꯈꯔꯗꯨ ꯇꯧꯔꯒ ꯈꯨꯠ ꯂꯩ ꯁꯝꯅ ꯑꯗꯨꯁꯨ ꯌꯥꯝ ꯍꯥꯎꯋꯦ ꯆꯝꯅ ꯌꯥꯝ ꯍꯥꯎꯕꯗꯨ ꯑꯗꯨꯃꯥꯏꯅ ꯑꯣꯏꯔꯦ ꯑꯗꯨꯃ ꯌꯥꯎꯔꯦ ꯑꯗꯒꯤ ꯃꯣꯏꯒꯤ ꯃꯧꯅ ꯀꯩꯅꯣ ꯊꯣꯡꯉꯝꯃꯦ ꯀꯩ ꯍꯥꯏꯕ ꯂꯤꯂꯥ ꯍꯥꯏꯗ ꯑꯃ ꯂꯩꯌꯦ ꯈꯔ ꯁꯤꯟꯕ ꯑꯃ ꯑꯗꯨ ꯊꯣꯡꯉꯝꯃꯦ ꯑꯗꯩ ꯑꯩꯈꯣꯏꯗꯤ ꯑꯃꯨꯛ ꯈꯥꯃꯦꯟ ꯏꯔꯣꯟꯕꯅꯦ ꯀꯥꯡꯉꯧꯅꯦ ꯇꯧꯔ ꯄꯨꯔ ꯃꯠ ꯀꯩ ꯃꯊꯦꯜ ꯆꯥꯒꯦ ꯆꯥꯛꯁꯦ ꯈꯔ ꯈꯔ ꯍꯟꯒꯦ ꯇꯧꯕꯅꯦ ꯁꯨꯝ ꯍꯦꯟꯅ ꯍꯦꯟꯅ ꯆꯅꯤꯡꯕꯒꯤ ꯃꯑꯣꯡ ꯇꯧꯔꯦ ꯍꯥꯏ ꯍꯧꯖꯤꯛ ꯀꯥꯟꯁꯦ
ꯑꯗꯣ ꯀꯩꯅꯣꯅꯦ ꯅꯣꯏꯅ ꯃ ꯕꯖꯥꯔꯗꯒꯤ ꯂꯩꯔꯤ ꯍꯥꯏꯕ ꯍꯥꯏꯁꯦ ꯉꯥꯁꯦ ꯃꯣꯏ ꯑꯗꯒꯤ ꯑꯩꯈꯣꯏꯒꯤꯗꯤ ꯏꯁꯩꯩꯁꯤꯗ ꯉꯥ ꯌꯣꯟꯐꯝꯝꯗ ꯑꯗꯨꯝ ꯉꯥꯁꯦ ꯂꯩꯕꯗ ꯃꯣꯏꯅ ꯑꯗꯨꯝ ꯁꯦꯝꯕꯤꯔꯛꯑꯦꯕ ꯑꯗꯣ ꯅꯣꯏꯒꯤꯅ ꯑꯃꯨꯛ ꯑꯗꯨꯃꯥꯏꯅ ꯁꯦꯝꯃꯛꯇ꯭ꯔꯤꯗꯣ ꯀꯩꯒꯤꯣ ꯌꯨꯝꯗ ꯂꯥꯛꯑꯒ ꯁꯦꯝꯃꯤꯁꯦ ꯀꯩꯒꯤꯅꯣꯕ ꯃꯣꯏꯅ ꯄꯩꯁꯥꯁꯦ ꯉꯥ ꯑꯁꯦꯃꯟ ꯇꯣꯉꯥꯟꯅ ꯂꯧꯈꯔꯕ ꯑꯩꯈꯣꯏ ꯁꯤꯗꯗꯤ ꯑꯩꯈꯣꯏꯅ ꯉꯥ ꯌꯣꯟꯐꯝꯗꯒꯤ ꯑꯩꯈꯣꯏꯅ ꯉꯥꯁꯦ ꯀꯦꯖꯤ ꯑꯅꯤ ꯂꯧꯒꯦꯔꯥ ꯑꯍꯨꯝ ꯂꯧꯒꯦꯔꯥ ꯃꯣꯏꯅ ꯂꯣꯏ ꯁꯦꯝꯕꯤꯔꯛꯑꯅꯤꯀꯣ ꯍꯣꯏ ꯑꯩꯈꯣꯏꯅ ꯁꯦꯝꯕꯤꯅꯨ ꯍꯥꯏꯔꯒꯕꯨꯗꯤ ꯁꯦꯝꯖꯔꯔꯣꯏꯗꯅ ꯁꯦꯝꯕꯤ ꯑꯃꯝꯨꯣ ꯑꯗꯣ ꯑꯩꯈꯣꯏꯅ ꯁꯨꯃꯥꯏꯅ ꯍꯥꯏꯗꯕꯤꯗ ꯃꯣꯏ ꯅꯛꯑꯦ ꯇꯥꯎꯔꯒ ꯊꯣꯡꯅꯕ꯭ꯔꯥ ꯅꯠꯇ꯭ꯔꯒ ꯇꯣꯏꯅ ꯊꯣꯡꯅꯕ꯭ꯔꯥ ꯍꯥꯏꯔꯅ ꯑꯩꯈꯣꯏꯗ ꯍꯪꯉꯛꯑꯅꯤ ꯑꯩꯈꯣꯏꯅ ꯑꯗꯨꯝ ꯍꯥꯏꯔꯅꯤꯀꯣ ꯇꯥꯎꯅꯕꯅꯤꯕꯨ ꯍꯥꯏꯔꯁꯨ ꯅꯠꯇ꯭ꯔꯒ ꯇꯣꯏꯕꯒꯤꯅꯤꯕꯨ ꯍꯥꯏꯔꯁꯨ ꯑꯗꯨꯗꯤ ꯑꯩꯈꯣꯏ ꯑꯩꯈꯣꯏ ꯑꯄꯥꯝꯕꯩ ꯃꯇꯨꯡ ꯏ ꯃꯇꯨꯡꯏꯟꯅ ꯍꯥꯏꯔꯤꯅꯤꯗꯅꯀꯣ ꯑꯗꯨꯏ ꯃꯇꯨꯡ ꯏꯟꯅ ꯃꯣꯏꯅ ꯁꯦꯝꯕꯤꯔꯛꯑꯦꯕ ꯑꯩꯈꯣꯏꯒꯤꯗꯤ ꯑꯗꯨ ꯅꯣꯏꯒꯤꯅ ꯑꯃꯨꯛ ꯉꯥꯗꯣ ꯂꯩꯔꯒ ꯅꯣꯏ ꯅꯌꯨꯝꯗ ꯑꯃꯨꯛ ꯁꯦꯝꯃꯤꯁꯦ ꯃꯣꯏꯅ ꯁꯦꯝꯕꯗꯣ ꯄꯥꯝꯗꯕꯒꯤꯔꯕ ꯅꯠꯇ꯭ꯔꯒ ꯀꯔꯤꯒꯤꯅꯣꯕ ꯄꯩꯁꯥ ꯂꯧꯕꯒꯤꯔꯕ
ꯑꯗꯨꯗ ꯅꯣꯏ ꯑꯩꯁꯨ ꯈꯪꯉꯦꯕꯀꯣ ꯑꯩꯅ ꯍꯥꯟꯅꯅꯂꯣꯝꯗ ꯂꯩꯔꯝꯃꯒ ꯀꯥꯟꯗꯗꯤ ꯑꯗꯨꯝ ꯑꯩ ꯍꯥꯟꯅ ꯍꯣꯁꯇꯦꯜ ꯀꯩꯗ ꯂꯩꯔꯝꯕꯒꯤ ꯉꯥ ꯆꯥꯅꯤꯡꯕꯒꯤ ꯂꯩꯕ ꯀꯩꯗꯧꯕ ꯊꯣꯛꯄꯗꯣ ꯑꯗꯨꯀꯥꯟꯗꯗꯤ ꯃꯣꯏꯅ ꯑꯗꯨꯝ ꯁꯦꯝꯕꯤꯑꯕ ꯑꯗꯣ ꯑꯩꯈꯣꯏ ꯁ꯭ꯋꯥꯏꯗꯗꯤ ꯉꯥꯥꯁꯦ ꯊꯑꯣꯏꯅ ꯁꯦꯝꯅꯗꯦ ꯑꯗꯨꯝ ꯍꯥꯏꯕꯗꯤ ꯉꯥꯥꯁ ꯂꯩꯔꯅꯤꯅꯀꯣ ꯀꯣ ꯑꯗꯨꯗꯨꯒ ꯊꯑꯣꯏꯅ ꯉꯥ ꯁꯦꯝꯕꯗꯣ ꯁꯦꯝꯕꯒꯤ ꯃꯤ ꯂꯩꯇꯦꯕꯀꯣ ꯑꯌꯥꯝꯕꯅ ꯑꯗꯨꯝ ꯕꯖꯥꯔ ꯆꯠ ꯍꯥꯏꯕꯁꯨ ꯕꯖꯥꯔ ꯌꯣꯜꯂꯝꯃꯅꯤ ꯑꯗꯨꯒ ꯉꯥꯗꯣ ꯀꯩꯁꯨ ꯁꯦꯝꯗꯦꯕ ꯁꯨꯝ ꯆꯠꯅꯕꯤ ꯑꯣꯏꯕ ꯃꯐꯝ ꯃꯐꯝꯒꯤ ꯇꯣꯉꯥꯟ ꯇꯣꯉꯥꯟꯂꯦ ꯑꯩꯅ ꯍꯥꯟꯅ ꯂꯩꯔꯝꯃꯨ ꯀꯥꯟꯗꯗꯤ ꯑꯗꯨꯝ ꯑꯗꯨꯝ ꯁꯦꯝꯕꯤꯔꯛꯑꯣ ꯍꯥꯏꯔꯒ ꯃꯣꯏ ꯅꯥꯀꯟꯗ ꯉꯥ ꯁꯦꯝꯅꯕ ꯂꯩꯅ ꯑꯩꯈꯣꯏꯒꯤ ꯕꯖꯥꯔꯗ ꯑꯃꯨꯛ ꯐꯝꯕꯅꯤꯅ ꯑꯗꯨꯝ ꯊꯑꯣꯏꯅ ꯁꯦꯝꯕ ꯈꯣꯠꯄꯗꯣ ꯇꯧꯗꯦꯕꯀꯣ ꯌꯣꯟꯗꯪ ꯌꯣꯟꯕꯗꯣ ꯑꯗꯨꯃꯥꯏꯅ ꯑꯣꯏꯕꯒꯤꯅꯦꯕꯀꯣ ꯑꯗꯨꯒ ꯁꯤꯗ ꯄꯨꯔꯛꯑꯒ ꯁꯦꯝꯃꯤꯅꯦ
ꯑꯗꯨ ꯑꯣꯏꯔꯗꯤꯗꯤ ꯑꯩ ꯍꯥꯏꯅ ꯑꯩꯅ ꯑꯃꯨꯛ ꯍꯥꯏꯅ ꯑꯃꯨꯛ ꯋꯥꯍꯪ ꯑꯃꯨꯛ ꯂꯥꯛꯇꯣꯏꯁꯤꯅ ꯑꯇꯩ ꯅꯠꯇꯕ ꯑꯗꯨ ꯑꯣꯏꯔꯒꯗꯤ ꯑ ꯅꯣꯏꯅ ꯂꯩꯔꯝꯗꯣꯏ ꯉꯥꯁꯦ ꯑꯩꯈꯣꯏꯒꯤ ꯀꯩꯅꯣꯒꯤ ꯃꯄꯥꯟꯂꯝꯗꯒꯤ ꯂꯥꯛꯄ ꯉꯥꯗꯣ ꯑꯣꯏꯔꯝꯒꯅꯦꯕ ꯑꯗꯨ ꯑꯣꯏꯔꯒꯗꯤ ꯃꯄꯥꯟ ꯂꯝꯗꯒꯤ ꯂꯥꯛ ꯄ ꯉꯥꯗꯨ ꯅꯠꯇꯕꯤꯗ ꯑꯩꯈꯣꯏꯒꯤ ꯑꯩꯈꯣꯏꯒꯤ ꯁꯤꯒꯤ ꯎ ꯑꯩꯈꯣꯏ ꯂꯝꯗꯝꯖꯤꯗ ꯐꯪꯉꯤꯕ ꯑꯩꯈꯣꯏꯒꯤ ꯃꯩꯇꯩꯒꯤ ꯉꯥ ꯑꯣꯏꯕ ꯑꯗꯨꯝ ꯅꯣꯏꯒꯤꯗꯤ ꯑꯗꯨꯝ ꯑꯋꯥꯏꯗꯨꯗ ꯐꯥꯝꯒꯨꯝꯕ ꯀꯩꯒꯨꯝꯕ ꯃꯌꯥꯝ ꯑꯃꯁꯨ ꯅꯛꯅꯔꯕꯅꯤꯅ ꯑꯗꯨꯒꯨꯝꯕꯗ ꯑꯣꯏꯅ ꯂꯩꯔꯒ ꯅꯣꯏꯅ ꯁꯦꯝꯖꯗꯧ ꯂꯩꯔꯕꯅꯤ ꯑꯗꯨꯒꯨꯝꯕ ꯑꯣꯏꯅ ꯂꯩꯕ ꯀꯩꯗꯧꯒꯦ ꯁꯤꯅꯤꯗ
ꯀꯩꯅꯣ ꯑꯗꯨꯒꯨꯝꯕꯅꯦ ꯂꯩꯔꯤꯗꯣ ꯕꯖꯥꯔꯗꯒꯤ ꯍꯥꯏꯕꯅꯦ ꯊꯑꯣꯏꯅ ꯁꯤꯡꯅꯔꯒ ꯑꯩꯈꯣꯏ ꯅꯨꯃꯤꯗꯥꯡ ꯋꯥꯏꯔꯝꯒꯤ ꯉꯥ ꯌꯣꯟꯕ ꯄꯣꯛꯂꯛꯄꯗꯣ ꯑꯗꯨ ꯍꯪꯅꯔꯒ ꯃꯣꯏ ꯄꯩꯅꯅꯦ ꯑꯃ ꯃꯣꯏ ꯕꯖꯥꯔꯗ ꯇꯥꯕ ꯂꯩꯌꯦꯕꯀꯣ ꯑꯣꯖꯥꯗ ꯄꯣꯠꯐꯝ ꯐꯝꯕ ꯃꯣꯏꯗꯨꯗ ꯍꯪꯅꯔꯒ ꯉꯥꯗꯣ ꯈꯔ ꯇꯦꯛꯄ ꯃꯁꯥ ꯐꯕ ꯍꯥꯏꯗꯤ ꯍꯧꯖꯤꯛꯇꯤ ꯁꯥꯕꯅꯦ ꯅꯨꯡꯊꯤꯟꯗ ꯑꯌꯨꯛꯇ ꯄꯨꯔꯛꯄ ꯀꯅꯣ ꯉꯥꯁꯦ ꯅꯨꯡꯊꯤꯟꯗ ꯌꯣꯟꯕ ꯌꯥꯗꯦ ꯅꯀꯣ ꯑꯩ ꯃꯤꯗꯥꯡ ꯋꯥꯏꯔꯝꯒꯤ ꯈ ꯏꯪꯊꯔꯛꯄ ꯃꯇꯝꯗ ꯄꯨꯅꯔꯛꯇꯣꯏꯅꯦꯕ ꯑꯗꯨꯗꯨꯒꯤ ꯃꯣꯏ ꯄꯨꯔꯛ ꯐꯖ ꯉꯥꯗꯣ ꯍꯤꯡꯉꯦ ꯍꯥꯏꯕ ꯑꯗꯨꯗꯨ ꯂꯧꯔꯒ ꯑꯗꯨꯃꯥꯏꯅ ꯁꯦꯝꯃꯒ ꯍꯥꯏꯗꯤ ꯃꯣꯏꯗꯤ ꯄꯨꯔꯛꯄ ꯀꯥꯡꯕꯨꯁꯤꯗꯤ ꯃꯣꯏꯅ ꯊꯑꯣꯏꯅ ꯁꯦꯝꯕꯤꯗꯦꯕ ꯑꯩꯈꯣꯏꯅ ꯗꯖꯁ ꯃꯣꯏ ꯌꯣꯟꯕꯗꯨꯗꯩ ꯑꯩꯈꯣꯏꯅ ꯈꯔ ꯂꯧ ꯂꯧꯔꯒ ꯑꯗꯨꯝ ꯌꯨꯝꯗ ꯁꯦꯝꯖꯕꯩ ꯋꯥꯅꯦꯕ ꯑꯗꯨꯒꯗꯨ
ꯑꯗꯣ ꯑꯩꯈꯣꯏ ꯑꯩꯈꯣꯏꯒꯤ ꯁꯤꯗꯗꯤꯀꯣ ꯑꯩꯈꯣꯏꯒꯤ ꯑꯩꯈꯣꯏ ꯁ꯭ꯋꯥꯏꯁꯤꯗ ꯐꯪꯉꯤꯕ ꯑꯩꯈꯣꯏ ꯃꯩꯇꯩ ꯉꯥꯁꯤꯕꯨ ꯑꯣꯏꯔꯣ ꯑꯗꯒꯤ ꯃꯄꯥꯟꯗꯒꯤ ꯂꯥꯛꯄꯁꯤꯕꯨ ꯑꯣꯏꯔꯣ ꯑꯗꯨꯝ ꯑ ꯑꯩꯈꯣꯏꯒꯤꯗꯤ ꯁꯦꯠꯁꯦ ꯑꯗꯨꯝ ꯁꯦꯝꯗ꯭ꯔꯥ ꯅꯪꯁꯨ ꯑꯗꯨꯝ ꯈꯪꯉꯝꯒꯅꯦꯕ ꯃꯩꯇꯩ ꯉꯍꯥ ꯑꯣꯏꯔꯁꯨ ꯑꯗꯨꯝ ꯃꯣꯏꯅ ꯑꯗꯨꯝ ꯂꯩꯐꯝꯁꯤꯗ ꯃꯣꯏꯅ ꯁꯦꯝꯃ ꯁꯦꯝꯃꯒ ꯂꯣꯏ ꯄꯤꯕꯒꯤ ꯆꯠꯅꯕꯤ ꯕꯦꯝꯃ ꯍꯧꯖꯤꯛꯇꯤ ꯑꯩꯈꯣꯏꯒꯤ ꯁꯤꯗꯗꯤ ꯂꯣꯏ ꯇꯧꯔꯦꯕ ꯑꯗꯨꯗ ꯑꯩꯅ ꯅꯣꯏ ꯑꯗꯨ ꯇꯧꯗ꯭ꯔꯤꯗꯣ ꯃꯣꯏꯅ ꯇꯧꯔꯒꯁꯨ ꯃꯣꯏꯅ ꯄꯩꯁꯥ ꯇꯣꯉꯥꯟꯅ ꯎꯝ ꯄꯩꯁꯥ ꯂꯧꯕ꯭ꯔꯥ ꯀꯥꯏꯅꯅ ꯈꯟꯕꯅꯤꯅ ꯑꯗꯨꯒꯤ ꯁꯨꯝ ꯍꯪꯕꯅꯤꯗ
ꯅꯠꯇꯦ ꯑꯗꯨ ꯉꯥꯁꯨ ꯃꯃꯜ ꯈꯦꯠꯅꯩꯌꯦ ꯑꯩꯅ ꯅꯍꯥꯟ ꯑꯃꯨꯛ ꯍꯣꯁꯇꯦꯜ ꯂꯩꯔ ꯀꯥꯟꯗ ꯇꯨꯡꯍꯟꯕꯤ ꯂꯧꯕꯗꯣ ꯆꯅꯤ ꯆꯥꯝꯃꯔꯤꯐꯨ ꯁꯨꯃꯥꯏꯅ ꯑꯣꯏꯗꯅ ꯑꯩꯈꯣꯏ ꯁꯤꯗ ꯆꯥꯝꯃ ꯅꯤꯐꯨ ꯆꯥꯝ ꯀꯨꯟ ꯈꯔ ꯈꯔ ꯆꯥꯎꯕꯁꯤ ꯑꯗꯨꯝ ꯆꯥꯝꯃ ꯅꯤꯐꯨꯒꯨꯝ ꯄꯤ ꯑꯗꯨꯒ ꯃꯆꯥ ꯃꯆꯥ ꯃꯔꯛꯀꯨꯝꯕ ꯍꯥꯏꯕꯗꯤ ꯑꯗꯨꯝ ꯈꯨꯄꯤ ꯈꯨ ꯑꯅꯤ ꯑꯍꯨꯝ ꯆꯥꯎꯕꯁꯦ ꯑꯍꯨꯝꯃꯨꯛ ꯆꯥꯎꯕꯁꯦ ꯑꯁꯨꯝ ꯁꯤꯅ ꯆꯥꯝꯃ ꯀꯨꯟ ꯆꯥꯝꯃ ꯒꯗꯪ ꯄꯤꯕ ꯑꯗꯨꯃꯥꯏꯅ ꯑꯣꯏꯌꯦꯕ ꯍꯥꯏꯗꯤ ꯑꯗꯨꯝ ꯃꯃꯜꯗꯤ ꯈꯔ ꯈꯦꯠꯅꯩꯌꯦ ꯑꯗꯒꯤ ꯑꯗꯨꯝ ꯅꯣꯏꯒꯤ ꯅꯥꯄꯤ ꯆꯥꯕꯤ ꯀꯩꯗꯨꯁꯨ ꯑꯗꯨꯝ ꯑꯗꯨꯋꯥꯥꯏꯗ ꯌꯣꯟꯕꯗꯤ ꯑꯗꯨꯝ ꯆꯍꯨꯝ ꯌꯥꯡꯈꯩꯕꯨ ꯍꯥꯏꯕꯅꯦ ꯆꯍꯨꯝ ꯃꯔꯤꯐꯨꯕꯨ ꯍꯥꯏꯕꯅꯦ ꯑꯗꯨꯃꯥꯏꯅ ꯄꯤꯗꯅ ꯑꯩꯈꯣꯏ ꯁꯤꯗꯅ ꯑꯃꯨꯛ ꯑꯗꯨꯝ ꯆꯅꯤꯍꯨ ꯍꯨꯝꯐꯨ ꯆꯅꯤ ꯃꯔꯤꯐꯨ ꯦ ꯃꯃꯟꯗꯤ ꯑꯗꯨꯝ ꯈꯔ ꯈꯗꯤ ꯇꯥꯛꯑꯦ ꯑꯩꯈꯣꯏ ꯁꯤꯗꯒꯤ ꯀꯩꯅꯣ ꯇꯧꯕꯗꯣ ꯃꯥꯟꯅꯗꯦꯕꯀꯣ ꯁꯨꯝ ꯀꯥꯔꯤ ꯃꯊꯛ ꯀꯥꯈꯠ ꯃꯊꯛ ꯁꯨꯝ ꯀꯥꯈꯠꯂꯤ ꯈꯨꯇꯡꯒꯤ ꯍꯥꯏꯗꯤ ꯉꯥ ꯃꯃꯜ ꯑꯗꯨꯝ ꯍꯦꯟꯒꯠꯄꯒꯤ ꯇꯥꯏꯞ ꯇꯧꯕꯗꯣ ꯑꯗꯨꯝ ꯂꯩꯔꯛꯄꯅꯤ ꯑꯗꯨꯝ ꯈꯪꯕꯗ ꯑꯗꯨꯃꯥꯏ ꯑꯣꯏꯑꯌꯦꯕ
ꯍꯣꯏ ꯑꯗꯨꯕꯨꯗꯤ ꯃꯣꯏꯁꯨ ꯒꯥꯔꯤ ꯕꯔꯥꯒꯤ ꯑꯃꯨꯛ ꯑꯗꯒꯤ ꯂꯩꯗꯅꯀꯣ ꯑꯗꯒꯤ ꯐꯝꯝꯕꯒꯤ ꯑꯃꯨꯛ ꯁ꯭ꯋꯥꯏꯗ ꯇꯧꯅꯔꯤꯁꯤꯗꯤ ꯐꯝꯝꯕꯒꯤꯁꯨ ꯑꯃꯨꯛ ꯎꯝ ꯇꯣꯉꯥꯟꯅ ꯄꯩꯁꯥ ꯊꯤꯕ ꯈꯣꯠꯄꯒꯁꯨ ꯌꯥꯝ ꯇꯧꯅꯕꯅꯦꯕ ꯑꯗꯨꯒꯤꯁꯨ ꯑꯣꯏꯔꯝꯕ ꯌꯥꯏꯗ ꯑꯗꯨꯕꯨꯗꯤ ꯍꯣꯏ ꯃꯐꯝ ꯃꯐꯝꯒꯤ ꯍꯥꯏꯇꯥꯔꯦ ꯈꯔ ꯈꯔꯗꯤ ꯑꯗꯨꯝ ꯈꯦꯠꯅꯕꯖꯥꯠꯅꯤꯗ ꯑꯤꯁ
ꯍꯣꯏ ꯑꯗꯨꯅꯦ ꯍꯥꯏꯗꯤ ꯑꯗꯨꯝ ꯑꯩꯈꯣꯏ ꯗꯤꯗꯤ ꯁꯤꯗ ꯉꯔꯥꯡꯗ ꯌꯥꯝ ꯍꯣꯡꯉꯦꯕ ꯑꯩꯈꯣꯏ ꯇꯨꯡꯍꯟꯕꯤ ꯑꯗꯨꯝ ꯍꯥꯏꯗꯤ ꯈꯔ ꯄꯤꯛꯄ ꯄꯤꯛꯛꯇꯛ ꯄꯤꯛ ꯈꯔꯗꯤ ꯆꯥꯝꯗ ꯉꯝꯄꯤꯑꯕ ꯑꯗꯨꯝ ꯍꯣꯡꯕꯗꯣ ꯑꯗꯒꯤ ꯑꯩꯈꯣꯏꯒꯤ ꯀꯤꯂꯣꯗꯒ ꯃꯔꯤ ꯃꯉꯥꯗꯪ ꯆꯟꯕꯗꯣ ꯑꯗꯨꯝꯅ ꯈꯔ ꯆꯥꯎꯔꯗꯤ ꯆꯥꯝꯃꯅꯤ ꯄꯨꯨ ꯆꯥꯝ ꯅꯤꯐꯨ ꯑꯗꯨꯃꯥꯏꯅ ꯄꯤꯕ ꯆꯥꯝꯃ ꯌꯥꯡꯈꯩ ꯑꯪ ꯌꯥꯎꯕꯗꯤ ꯀꯩꯁꯨ ꯌꯧꯗꯦ ꯌꯥꯎꯗꯦꯕꯀꯣ ꯌꯥꯝꯅ ꯍꯣꯏ ꯑꯗꯨ ꯃꯔꯛ ꯃꯔꯛꯇ ꯌꯥꯝ ꯆꯥꯎꯋ ꯇꯥꯔꯒꯗꯤ ꯀꯤꯂꯣ ꯃꯈꯥꯏꯃꯨꯉꯥ ꯇꯥꯕꯒꯨꯝꯕꯗ ꯑꯗꯨꯒꯨꯝꯕꯗꯤ ꯆꯥꯝꯃ ꯑꯣ ꯌꯥꯡꯈꯩꯒꯨꯝꯕ ꯄꯤꯕ ꯌꯥꯎꯋꯦꯕ ꯑꯗꯣ ꯑꯗꯨꯋꯥꯏꯗ ꯑꯗꯨꯋꯥꯏꯗ ꯌꯣꯜꯂ ꯆꯅꯤ ꯀꯨꯟ ꯆꯅꯤꯐꯨ ꯑꯗꯨꯥꯏꯅ ꯄꯤꯔꯅꯦꯕ ꯑꯩꯅ ꯍꯟꯗꯛ ꯊꯣꯛꯂꯂꯝꯑꯗꯥꯏ ꯂꯩꯗꯣ ꯑꯗꯨꯃꯥꯏꯅ ꯄꯤꯧ ꯆꯅꯤ ꯀꯨꯜꯂꯒꯅꯣ ꯅꯨꯄꯤ ꯉꯥ ꯇꯥꯡꯕ ꯃꯇꯝ ꯑꯣꯏꯕ ꯌꯥꯥꯁꯨ ꯈꯪꯗꯕ ꯀ ꯑꯗꯩ ꯉꯥꯗꯨꯅ ꯀꯥꯏꯗꯒꯤ ꯄꯨꯔꯛꯏꯅꯣ ꯀꯌꯥꯝ ꯀꯨꯏꯔꯕꯅꯁꯨ ꯈꯪꯉꯣꯏ ꯌꯦꯡꯕꯗꯗꯤ ꯑꯗꯨꯝ ꯑꯩ ꯅꯨꯡꯗꯥꯡꯒ ꯑꯣꯏꯔꯦ ꯒ꯭ꯌꯟ ꯑꯝ ꯇꯗꯦ ꯑꯗꯨꯝ ꯍꯥꯏꯗꯤ ꯃꯁꯥꯗꯣ ꯁꯣꯛꯑꯝꯕ ꯃꯅꯝ ꯍꯥꯏꯗꯤ ꯄꯦꯝ ꯄꯥꯏꯕ ꯀꯥꯟꯗ ꯄꯦꯠꯄꯦꯠ ꯂꯥꯎꯕ ꯁꯨꯝ ꯌꯥꯎꯋꯦ ꯍꯥꯏꯗꯤ ꯃꯣꯏꯅ ꯑꯝ ꯁꯦꯝꯕꯤ ꯁꯦꯝꯕꯤꯔꯛꯄ ꯑꯗꯨ ꯑꯣꯏ ꯇꯥꯔꯁꯨ ꯃꯣꯏꯅ ꯁꯦꯝꯕꯗꯤ ꯀꯩꯁꯨ ꯈꯪꯗꯦꯅꯀꯣ ꯎꯗ꯭ꯦꯅ ꯑꯗꯨꯒ ꯌꯨꯝꯗ ꯌꯧꯔꯛꯀꯥꯟꯗ ꯇꯥꯎꯕ ꯀꯥꯟꯗ ꯃꯇꯝꯅ ꯅꯝꯕ ꯑꯗꯨꯃꯥꯏ ꯇꯧꯕ ꯈꯣꯠꯄ ꯌꯥꯝ ꯌꯥꯎꯋꯦꯗ ꯁꯤꯗꯩ ꯊꯋꯥꯣꯏ ꯁꯦꯡꯅ ꯆꯥꯅ ꯐꯩ ꯑꯗ ꯀꯥꯏꯗꯤ ꯄꯨꯈꯠꯂꯛꯏꯣꯉꯅꯁꯨ ꯈꯪꯉꯣꯏ ꯑ ꯑꯗꯨꯋꯥꯏꯗꯤ ꯌꯦꯡꯉꯅꯦ ꯄꯨꯡ ꯐꯥ ꯐꯥꯅꯩ ꯃꯌꯥꯝꯗꯣ ꯑꯩꯅ ꯅꯍꯥꯟ ꯆꯠꯄꯗꯨꯕꯨ ꯑꯁꯤꯒꯤ ꯅꯣꯏꯒꯤ ꯕꯖꯥꯔꯒꯤ ꯀꯩꯅꯣꯒꯤꯗꯨ ꯈꯣꯡ ꯁꯦꯝꯕꯗꯨꯗꯩ ꯅꯨꯄꯥ ꯑꯃꯀꯣ ꯈꯣꯏ ꯇꯧꯔꯒ ꯈꯣꯏ ꯑꯅꯤ ꯑꯍꯨꯝ ꯊꯥꯔꯒ ꯉꯥ ꯊꯑꯣꯏꯅ ꯐꯥꯎꯍꯧꯕꯅꯤ ꯃꯥꯁꯦ ꯑꯩꯅ ꯆꯥꯗꯣꯏꯅꯦꯀꯣ ꯈꯜꯂꯨꯕꯗ ꯑꯃꯅꯦ ꯅꯈꯣꯏꯒꯤ ꯀꯩꯅꯣꯒꯤ ꯑꯃ ꯀꯩ ꯍꯥꯏꯅꯤ ꯑꯩꯈꯣꯏꯒꯤ ꯀꯩꯅꯣ ꯂꯩꯕꯗꯣ ꯑꯩꯈꯣꯏꯒꯤ ꯖꯤ ꯑꯦꯝ ꯍꯣꯜ ꯂꯩꯕꯒꯤ ꯄꯔꯦꯡ ꯑꯗꯨꯒꯤꯗꯣ ꯑꯣ ꯈꯣꯡ ꯈꯔ ꯐꯩꯅ ꯁꯥꯡꯅ ꯆꯜꯂꯦꯕ ꯑꯥ ꯑꯃ ꯀꯩꯅꯣ ꯌꯧꯔꯝꯗꯥꯏꯗ ꯗꯤ ꯑꯦꯝ ꯑꯗꯨꯋꯥꯏ ꯌꯧꯔꯝꯗꯥꯏ ꯈꯣꯠꯂꯝꯗꯥꯏꯗꯣ ꯀꯣ ꯑꯗꯨꯀꯥꯟꯗ ꯈꯣꯡ ꯆ ꯁꯦꯝꯕꯩꯗꯣ ꯑꯗꯨ ꯊꯑꯣꯏꯅ ꯀꯅꯣ ꯈꯣꯏ ꯆꯣꯞꯄ ꯉꯥ ꯐꯥꯍꯧꯌꯦꯃꯦ ꯈꯣꯏꯗꯨꯁꯨ ꯑꯃꯠꯇ ꯅꯠꯇꯕ ꯑꯅꯤ ꯑꯍꯨꯝ ꯈꯣꯏꯗꯨ ꯆꯞ ꯃꯃꯜ ꯇꯥꯡꯕ ꯑꯔꯤꯡꯕꯗꯣ ꯑꯗꯨꯏ ꯇꯧꯔ ꯆꯣꯞꯄ ꯑꯣꯏꯦꯕ ꯑꯩꯅ ꯁꯤ ꯉꯥꯁꯤꯕꯨ ꯚꯥꯏ ꯌꯣꯜꯂꯒ ꯑꯃꯨꯛ ꯆꯥꯗꯣꯏꯅꯤꯀꯣ ꯃꯣꯏ ꯊꯋꯣꯏꯅ ꯆꯥꯔꯔꯣꯏꯀꯣ ꯈꯜꯂꯨꯕꯗ ꯑꯗꯨꯝ ꯌꯥꯝ ꯍꯪꯒꯣꯏꯕ ꯐꯥꯎꯕꯗꯦ ꯑꯩ ꯅꯍꯥꯟꯁꯤ ꯆꯥꯔꯒ ꯆꯥꯔꯤꯕ ꯉꯥꯗꯨꯕꯨ ꯀꯥꯏꯗꯒꯤ ꯑꯣꯏꯖꯥꯠꯅꯣ ꯈꯣꯠꯖꯥꯅꯣ ꯈꯜꯂꯨꯕꯗ ꯑꯃ ꯀꯩ ꯍꯥꯏꯅꯤ ꯌꯥꯝ ꯑꯆꯥꯅꯤꯡꯗꯕ ꯍꯪꯒꯣꯏꯕ ꯐꯥꯎꯕꯗꯣ ꯑꯗꯨꯃꯥꯏꯅ ꯇꯧꯋꯦꯕ
ꯃꯥꯅꯦ ꯃꯥꯅꯦ ꯅꯥꯇꯩ ꯄꯗꯩ ꯆꯥꯗꯕ ꯃꯐꯝꯗꯒꯤ ꯐꯥꯕꯗꯣ ꯈꯪꯉꯒꯗꯤ ꯐꯕ ꯈꯪꯗꯕ ꯃꯤꯅꯗꯤ ꯑꯗꯨꯝ ꯆꯥꯒꯤꯗꯣꯏꯅꯤ ꯑꯗꯣ ꯀꯩꯁꯨ ꯈꯟꯗꯕꯤꯗ ꯃꯗꯨꯗꯤ ꯒ꯭ꯌꯥꯟ ꯃꯦꯟ ꯇꯥꯄꫭꯟꯇꫪꯦꯗ ꯑꯩꯈꯣꯏꯅ ꯆꯥꯔꯤꯕ ꯃꯌꯥꯝꯖꯤꯁꯨ ꯀꯗꯥꯏꯗꯒꯤ ꯐꯥꯔꯛꯏꯅꯣ ꯀꯩꯗꯧꯅꯣ ꯈꯪꯄꫭꯟꯇ꯭ꫪꯦꯗ ꯑꯗꯨꯕꯨꯗꯤ ꯏꯃꯤꯠꯅꯥ ꯏꯈꯣꯡꯅ ꯎꯔꯨꯕ ꯅꯠꯇ꯭ꯔꯕꯅꯤꯅ
ꯑꯩꯈꫭꯏꯗꯤ ꯌꯥꯝ ꯂꯌꯥꯁꯦꯝꯃꯤ ꯃꯣꯏꯒꯤꯗꯨ ꯉꯥ ꯐꯥꯔꯤꯌꯦ ꯍꯥꯏꯔꯛꯑꯗꯤ ꯈꯔ ꯄꯨꯕꯤꯔꯛꯑꯣ ꯑꯗꯨ ꯈꯔ ꯇꯧꯕꯤꯔꯛꯑꯣ ꯍꯥꯏꯔꯒ ꯑꯩꯈꯣꯏꯗꯤ ꯑꯗꯨꯝ ꯇꯧꯋꯦꯕ ꯑꯩꯁꯦ ꯑꯩꯈꯣꯏ ꯄꯔꯦꯡꯁꯤꯗ ꯑꯗꯨꯝ ꯑꯩꯈꯣꯏ ꯂꯩꯔꯛꯁꯤꯗꯀꯣ ꯍꯥꯏꯗꯤ ꯉꯥ ꯑꯗꯨꯝ ꯐꯥꯝ ꯇꯧꯕ ꯑꯗꯩ ꯃꯣꯏꯒꯤ ꯇꯧꯗ꯭ꯔꯁꯨ ꯃꯣꯏꯒꯤ ꯍꯥꯏꯗꯤ ꯅꯤꯉꯣꯟ ꯑꯩ ꯃꯧ ꯃꯈꯩꯒꯤ ꯃꯄꯥꯝꯒꯤ ꯇꯧꯕꯒꯨꯝ ꯈꯣꯠꯄ ꯇꯧꯕꯁꯦ ꯉꯥ ꯐꯥꯗꯣꯔꯤ‌ ꯑꯩꯈꫭꯏ ꯀꯩ ꯉꯥ ꯂꯧꯗꫭꯏꯅꯣ ꯀꯌꯥꯝ ꯀꯌꯥꯝ ꯇꯧꯅꯣ ꯍꯥꯏꯐꯦꯠ ꯍꯪꯅꯔꯅꯤꯗ ꯑꯗꯨꯗꯨꯒ ꯑꯗꯨꯝ ꯑꯗꯨ ꯄꯨꯔꯛꯑꯣ ꯑꯗꯨ ꯄꯨꯔꯛꯑꯣ ꯍꯥꯏꯔꯒ ꯑꯗꯨꯃꯥꯏꯅ ꯂꯧꯕ ꯉꯥꯛꯇꯅꯦ ꯑꯗꯩ ꯁ꯭ꯋꯥꯏ ꯌꯣꯜꯂꯤꯕꯈꯩꯁꯨ ꯑꯩꯈꯣꯏ ꯁꯨꯃꯥꯏꯗ ꯐꯥꯝ ꯇꯧꯅꯕ ꯈꯣꯠꯄ ꯐꯥꯔꯝ ꯇꯧꯕ ꯍꯥꯏꯅ ꯃꯆꯤꯟꯖꯥꯛ ꯀꯩꯀ ꯌꯥꯝ ꯊꯥꯗꯕꯕꯨ ꯅꯠꯇꯦꯕꯀꯣ ꯆꯨꯝꯅꯒꯤ ꯑꯩꯈꯣꯏ ꯅꯥꯄꯤꯒꯨꯝꯕ ꯀꯩ ꯑꯗꯨꯝ ꯈꯔ ꯊꯥꯗꯔꯒ ꯑꯗꯨ ꯑꯣꯏꯇꯥꯔꯁꯨ ꯁꯤꯒꯤꯇꯥꯥꯔꯁꯨꯅꯦ ꯑꯥꯒꯤ ꯃꯥꯅꯦ ꯁꯤꯔꯗꯤ ꯑꯗꯨꯝ ꯕꯔꯥ ꯄꯠꯂꯤꯗꯅ ꯁꯤꯅ ꯑꯃꯨꯛ ꯁꯤꯔꯁꯨ ꯃꯁꯁꯦ ꯑꯗꯨꯝ ꯀꯟ ꯀꯟ ꯂꯥꯎꯔꯒ ꯏꯇꯤꯡ ꯇꯤꯡꯉꯥ ꯂꯩꯔꯒ ꯑꯗꯨꯝ ꯆꯥꯕ ꯉꯧꯕ ꯇꯧꯕ ꯀꯥꯟꯗ ꯃꯄꯨ ꯀꯩꯝꯇ ꯀꯥꯏꯗꯕꯤꯗꯣ ꯑꯗꯨꯃꯥꯏꯅ ꯇꯧꯔꯒ ꯌꯥꯝ ꯍꯥꯎꯕꯗꯣ ꯑꯗꯨꯃꯥꯏꯅ ꯑꯣꯏꯌꯦ
ꯑꯗꯨꯕꯨꯗꯤ ꯀꯩꯅꯣꯒꯤꯅꯤꯗ ꯃꯆꯤꯟꯖꯥꯛ ꯀꯩꯀꯥꯖꯦ ꯑꯩꯈꯣꯏꯒꯤ ꯌꯥꯝ ꯊꯨꯅ ꯆꯥꯎꯅꯅꯕꯒꯤ ꯊꯥꯛꯄ ꯈꯣꯠꯄ ꯃꯌꯥꯝꯗꯣ ꯇꯧꯗꯕꯒꯤꯅꯦꯕ ꯃꯅꯥ ꯃꯁꯤꯡ ꯅꯥꯄꯤ ꯁꯤꯡꯕꯤ ꯀꯩꯀꯥ ꯊꯥꯗꯔꯒ ꯑꯇꯩ ꯆꯤꯡꯀꯨꯞ ꯀꯨꯝꯕ ꯊꯥꯗꯔꯒ ꯑꯗꯩ ꯀꯣꯏꯅ ꯌꯣꯛ ꯉꯥ ꯑꯣꯏꯕꯒꯤꯅꯦꯕ ꯑꯩꯈꯣꯏꯒꯤ ꯀꯩ ꯍꯥꯏꯅꯤ ꯃꯁꯥ ꯑꯁꯦꯡꯕ ꯉꯥ ꯑꯣꯏꯕꯒꯤꯅꯦꯕ ꯉꯁꯥꯏ ꯃꯆꯤꯟꯖꯥꯛ ꯑꯩꯈꯣꯏꯅ ꯃꯄꯥꯟꯗꯒꯤ ꯄꯨꯁꯜꯂꯛꯏꯕ ꯃꯆꯤꯟꯖꯥꯛ ꯀꯩꯀꯥꯁꯦ ꯊꯥꯛꯆꯜꯂꯒ ꯑꯗꯒꯤ ꯁꯟꯊꯤꯒꯥ ꯁꯦ ꯀꯩꯅꫭ ꯄꯪꯉꯩ ꯍꯩꯗꯔꯒ ꯇꯧꯕꯁꯨ ꯂꯩꯌꯦꯕꯀꯣ ꯑꯗꯨꯒꯨꯝꯕꯗꯨꯗꯤ ꯑꯃꯨꯛ ꯉꯥꯁꯦ ꯇꯥꯎꯔꯀꯥꯟꯗ ꯑꯩꯈꯣꯏꯒꯤ ꯊꯥꯎ ꯑꯣꯟꯈꯤꯕꯒꯤ ꯇꯥꯏꯞꯇ ꯏꯁꯤꯡ ꯑꯣꯟꯈꯤꯕꯒꯤ ꯇꯥꯏꯞꯇ ꯑꯩꯈꯣꯏꯒꯤ ꯀꯩ ꯍꯥꯏꯅꯤ ꯉꯥꯗꯣ ꯃꯇꫭꯡ ꯑꯝꯇ ꯌꯥꯍꯧꯗꯕꯤꯗꯣ ꯑꯗꯩ ꯇꯥꯎꯕꯗꯁꯨ ꯆꯥꯕꯤꯠ ꯆꯥꯕꯤꯠꯀ ꯇꯧꯔꯒ ꯂꯣꯏ ꯄꯨꯀꯥꯏ ꯀꯥꯏꯕꯤꯗ ꯑꯗꯨꯃꯥꯏꯅ ꯑꯣꯏꯕꯅꯦꯕ ꯑꯗꯨꯒꯨꯝꯕ ꯄꯣꯠꯁꯛ ꯑꯗꯨꯝ ꯈꯪꯕꯅꯤꯅ ꯑꯗꯨꯝ ꯑꯩꯈꯣꯏꯅ ꯇꯥꯎꯕꯗꯁꯨ ꯈꯪꯕꯅꯤꯅ ꯆꯥꯕꯗꯁꯨ ꯑꯗꯨꯝ ꯈꯪꯕꯅꯤꯗ ꯁꯤꯅ ꯍꯥꯔ ꯍꯥꯞꯄꯅꯤ ꯁꯤꯅ ꯍꯥꯞꯇꯕꯅꯤ ꯍꯥꯏꯁꯤꯗꯤ ꯑꯗꯨꯝ ꯏꯔꯥꯏ ꯂꯥꯏꯅ ꯑꯗꯨꯝ ꯈꯪꯕꯅꯤ
ꯍꯣꯏ ꯐꯔꯦ ꯑꯗꯨꯗꯤ ꯑꯩ ꯊꯝꯒꯤꯒꯦꯀꯣ
ꯍꯣꯏ ꯍꯣꯏ